ꯍꯜꯂꯣ ꯍꯜꯂꯣ ꯇꯥꯔꯕꯣ ꯍꯜꯂꯣ ꯅ ꯈꯣꯟ ꯇꯥꯗꯦ
ꯊ꯭ꯔꯣ
ꯇꯥꯔꯕꯣ
ꯇꯥꯕꯨꯣ
ꯇꯥꯏ ꯇꯥꯏ ꯅꯪ ꯕꯤꯖꯤ ꯑꯣꯏꯕ꯭ꯔꯥ
ꯑꯣꯏꯒꯥ
ꯀꯗꯧꯔꯦꯅ
ꯁꯨꯝ ꯂꯩꯔꯝꯕꯅꯤꯅ ꯀꯩꯝ ꯇꯧꯗꯦꯌꯦ ꯉꯁꯤꯗꯤ ꯆꯥꯗ꯭ꯔꯤꯗ ꯆꯥꯅꯤꯡꯗꯦꯅ ꯅꯪ ꯆꯥꯔꯕꯣ
ꯁ ꯊꯦꯡꯍꯦ
ꯆꯥꯅꯤꯡꯗ꯭ꯔꯤ ꯇꯧꯕꯅꯤ ꯉꯁꯥꯏ ꯀꯟ ꯆꯥꯁꯤꯟꯗꯦ
ꯍꯒꯠ ꯇꯕ ꯃꯥꯂꯗ
ꯍꯧꯒꯠꯂꯦ ꯍꯌꯦꯡ ꯀꯩꯗ ꯅꯣꯏ ꯆꯥꯛꯀ ꯂꯨ ꯊꯣꯡ ꯂꯣꯏꯨꯔꯦ
ꯑꯦ ꯀꯩ ꯏꯟꯁꯥꯡ ꯊꯣꯡꯅꯣ
ꯍꯋꯥꯏ ꯊꯣꯡꯉꯦ ꯍꯋꯥꯏ
ꯎ
ꯅꯪꯗꯤ ꯌꯥꯔꯕꯣ
ꯏꯗꯤꯁꯥꯑ ꯅꯖꯥꯔꯦꯗ
ꯀꯍꯤꯖꯥꯡ
ꯑ ꯉꯁꯤ ꯆ ꯊꯥꯔ ꯍꯁꯥꯏ
ꯀꯅꯥ ꯊꯣꯡꯉꯃꯤꯕ
ꯁꯤꯁꯦ ꯑꯩꯅ ꯊꯣꯡꯕ ꯅꯠꯇ꯭ꯔꯦ ꯏꯃꯥꯅ ꯊꯣꯡꯕꯅꯤ
ꯅꯪꯅ ꯀꯩꯇꯧ ꯂꯩ ꯇꯨꯝꯝꯕ ꯍꯧꯒꯠꯇ꯭ꯔꯤꯔꯥ
ꯈꯔ ꯊꯦꯡꯗꯣꯛꯄ
ꯀꯩꯗꯧꯕꯒꯤ ꯕꯣꯜ ꯌꯦꯡꯕ ꯍꯥꯏꯁꯦ
ꯕꯕꯨꯒꯤꯦ
ꯀꯔꯝꯕ ꯕꯣꯜꯅꯣ ꯌꯦꯡꯉꯤꯁꯤꯅ ꯕ꯭ꯔꯥꯖꯤꯜꯒꯤꯗꯨꯔꯣ
ꯑ
ꯎ ꯕ꯭ꯔꯥꯖꯤꯜ ꯄꯣꯛꯈꯔꯦ
ꯑꯩꯅ ꯕ꯭ꯔꯖꯦꯜ ꯁꯞꯄꯣꯔꯠ ꯇꯧꯅꯤꯡꯉ
ꯀꯣ ꯈꯔꯦ ꯇ
ꯅꯪꯗꯤ ꯌꯦꯡꯗ꯭ꯔꯣ
ꯌꯦꯡꯉꯦ ꯑꯩꯁꯨ ꯉꯔꯥꯡ ꯇꯨꯝꯗꯦ ꯑꯩꯁꯨ ꯌꯦꯡꯉꯦ
ꯅꯪ ꯅꯔ ꯁꯄꯣꯎꯕ
ꯑꯩꯗꯤ ꯑꯥꯔꯖꯦꯟꯇꯤꯅꯥꯅꯤꯗ ꯑꯗꯨ ꯁꯨꯝ ꯌꯦꯡꯕꯅꯤꯗ ꯕꯣꯜ ꯅꯨꯡꯉꯥꯏꯅꯤꯉꯤꯅ
ꯑꯥ ꯑ
ꯕ꯭ꯔꯥꯖꯤꯜꯗꯣ ꯉꯔꯥꯡꯒꯤ ꯁꯥꯟꯅꯩꯗꯨꯣ ꯐꯖꯅ ꯁꯥꯟꯅꯗ꯭ꯔꯦꯗꯣ ꯃꯣꯏ ꯑꯗꯨꯏꯅꯤꯗꯣ
ꯎꯝ
ꯅꯣꯔꯋꯦꯅ ꯌꯥꯝꯤꯛ ꯍꯦꯜꯂꯦꯕ ꯁꯥꯟꯅꯕ ꯑꯗꯨꯝ ꯕꯣꯜ ꯄꯥꯏꯕꯁꯨ ꯉꯝꯗꯦꯕ꯭ꯔ ꯅꯣꯔꯋꯦꯅ ꯑꯗꯨꯝ ꯄꯥꯏ ꯂꯩ ꯀꯥꯏꯗꯦ
ꯑꯗꯩ ꯑꯗꯨꯝ ꯄꯦꯅꯥꯜꯇꯤꯗꯨꯃ ꯆꯜꯂꯝꯃꯗꯤ ꯐꯗꯧꯕ ꯑꯍꯝꯕꯩꯗꯣ
ꯎꯝ
ꯑꯗꯨꯁꯨ ꯃꯤꯁ ꯑꯣꯏꯈꯔꯦ ꯑꯗꯨ ꯅꯦꯃꯥꯔꯗꯣ ꯍꯥꯟꯅ ꯁꯥꯟꯅꯍꯜꯂꯗꯤ ꯐꯒꯗꯕꯅꯤ ꯃꯣꯏꯁꯨ ꯅꯦꯃꯥꯔꯗ ꯀꯣꯟꯠꯅ ꯊꯥꯗꯣꯔꯛꯑꯦ
ꯅꯨꯡꯉꯥꯏꯇꯦ
ꯍꯧꯖꯤꯛꯇ ꯀꯅꯥ ꯀꯅꯥ ꯂꯩꯅꯣ
ꯏꯊꯟ ꯂꯩꯦ ꯀꯅꯥꯝ ꯂꯩꯇꯦ
ꯅꯪꯃꯤꯗꯥ ꯍꯣꯏꯗꯤ
ꯑꯩꯈꯣꯏ ꯗꯗꯥ ꯂꯩꯇꯦꯑ ꯏꯅꯥꯎꯅꯨꯄꯥ ꯂꯩ ꯏꯅꯥꯎꯄꯥ ꯁ꯭ꯀꯨꯜ ꯆꯠꯈꯤꯑ
ꯑꯣ ꯅꯪꯁꯦ ꯀꯩꯅꯣ ꯂꯣꯛ ꯊꯨꯡꯕ꯭ꯔꯥ ꯂꯣꯛ ꯈꯨꯕ ꯍꯥꯏꯕ꯭ꯔꯥ
ꯂꯣꯛꯈꯣꯏ
ꯎꯝ ꯍꯤꯗꯥꯛ ꯆꯥꯗ꯭ꯔꯣ
ꯆꯥꯏ
ꯊꯨꯅ ꯐꯥꯕ ꯑꯣꯏꯔꯣ ꯑꯩꯗꯤ ꯂꯣꯛꯈꯔꯗꯤ ꯍꯤꯗꯥꯛꯁꯨ ꯆꯥꯕꯁꯨ ꯍꯩꯇꯦ ꯑꯩꯗꯤ ꯍ ꯗꯒ ꯆꯗꯦ ꯨꯂꯤꯗ ꯌ ꯀꯩꯅꯣ ꯌꯣꯠꯄ ꯍꯩꯇꯕ
ꯀꯔꯤꯅꯣ ꯍꯥꯏꯁꯦ ꯑꯉꯥꯡ ꯃꯆꯥꯗꯧꯅ
ꯏꯁꯤꯡꯒ ꯑꯗꯨꯝ
ꯀꯩꯅꯣ ꯃꯍꯤ ꯊꯣꯛꯍꯜꯂꯒ ꯑꯗꯨꯝ ꯊꯥꯛꯄꯅꯦ
ꯑꯁ ꯈꯥꯗ꯭ꯔꯥ ꯑꯗꯨꯗꯤ ꯈꯥꯗ꯭ꯔꯥ
ꯈꯥꯏꯅꯦ ꯈꯥꯔꯁꯨꯒꯨꯂꯤ ꯑꯗꯨꯝ ꯆꯥꯕꯅꯦ
ꯅꯠꯇꯦ ꯏꯁꯤꯡ ꯊꯛꯄ ꯏꯁꯤꯡ ꯃꯌꯥꯝ ꯊꯛꯆꯜꯂꯒ ꯑꯗꯨ ꯃꯔꯛꯇꯨꯗ ꯑꯗꯨꯝ ꯀꯨꯠꯇ ꯌꯣꯠꯁꯪꯉ
ꯎꯝ ꯍꯥꯏꯥꯏꯇ ꯍꯥꯏꯥꯏꯇ
ꯂꯥꯏꯕꯅꯤ ꯅꯪꯅ ꯍꯥꯏꯇꯦꯅ ꯇꯧꯕꯅꯦ ꯑꯗꯨꯗꯤ ꯑꯁ ꯅꯪ ꯌꯥꯝ ꯋꯥꯅ ꯑꯈꯥꯕꯗ ꯆꯥꯔꯝꯕꯅꯤ
ꯎꯝ
ꯍꯣꯔꯦꯗꯤꯕꯣꯜ ꯌꯥ ꯃꯣꯏꯗ꯭ꯔꯥ
ꯐ꯭ꯔꯦꯟꯁꯦ ꯈꯪꯗꯦ
ꯍꯣꯔꯦꯟꯅꯦꯍꯦ ꯅꯨꯡꯉꯥꯏꯗꯣꯏꯅꯦꯕꯣꯜꯗꯤ
ꯌꯦꯡꯕ ꯉꯝꯂꯗꯤ ꯌꯦꯡꯒꯅꯤ ꯌꯦꯡꯕ ꯉꯝꯗ꯭ꯔꯗꯤ ꯈꯪꯗꯦ ꯇꯨꯝꯅꯤꯡꯉꯦ
ꯉꯟꯅ ꯇꯨꯝꯊꯣꯛꯎ ꯀꯩꯅꯣ ꯑꯗꯨꯒ
ꯑꯩꯁꯨ ꯉꯟꯅ ꯅ ꯅꯪꯁꯨ ꯉꯟꯅ ꯇꯨꯝꯕ ꯌꯥꯕ꯭ꯔꯅꯦ
ꯇꯨꯝꯃꯦ ꯑꯩ ꯄꯨꯡꯅꯦ ꯃꯥꯄꯜ ꯇꯔꯥꯗ ꯇꯨꯝꯃꯦꯗꯅ
ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥ ꯅꯥꯏꯟ ꯑꯣꯔ ꯇꯦꯟ ꯇꯨꯝꯕ
ꯍꯣꯏ ꯍꯣꯏ ꯍꯣꯏ ꯍꯣꯏ
ꯑꯗꯨꯗꯤ ꯉꯟꯗꯦꯅ ꯊꯦꯡꯉꯤꯅꯦ
ꯍꯣꯏ ꯑꯗꯨꯗ ꯇꯨꯝꯃꯅꯤꯅ ꯑꯗꯨꯒ ꯇꯨꯋꯜꯞ ꯅꯠꯇ꯭ꯔꯒ ꯋꯥꯟ ꯑꯗꯨꯗꯥꯋꯥꯏꯗ ꯑꯦꯂꯥꯝ ꯊꯝꯃꯅꯤ ꯕꯣꯜ ꯂꯩꯕꯗꯨꯒꯤ ꯃꯇꯨꯡ ꯏ ꯃꯇꯨꯡꯏꯟꯅ
ꯀꯔꯤ ꯑꯂꯥꯝ ꯊꯝꯂꯨꯗꯣ ꯑꯩꯁꯦ ꯈꯪꯗ꯭ꯔꯦ
ꯑꯗꯨꯗꯤ ꯈꯪꯗ꯭ꯔꯦ ꯑꯁ ꯅꯪ ꯅꯍꯥꯟꯒꯤ ꯑꯍꯥꯝꯕꯩꯗꯣ ꯅꯨꯡꯉꯥꯏꯇꯦꯅꯦ ꯑꯩꯅ ꯁꯝ
ꯑꯦ ꯀꯥꯏꯗꯤ ꯀꯥꯏꯗꯤ ꯀꯥꯏ ꯂꯩ
ꯑꯩꯁꯨ ꯐꯔꯛꯇꯣ ꯇꯥꯏꯃꯤꯡꯗꯨꯗ ꯆꯥꯗ
ꯑꯣ ꯅꯪ ꯅꯪ ꯅꯪꯗꯤ ꯌꯥꯕ꯭ꯔꯅꯦ
ꯑꯩꯉꯣꯟꯗꯗꯤ ꯈꯪꯉꯣꯏ ꯅꯪꯉꯣꯟꯗ ꯎꯒꯗꯕꯅꯦ ꯑꯩꯗꯤ ꯈꯪꯗꯦꯌꯦ ꯅꯪꯅ ꯇꯧꯔꯛꯄꯅꯤꯅ
ꯅꯪꯉꯣꯟꯗ ꯊꯣꯛꯀꯗꯕꯅꯤ ꯑꯩꯉꯣꯟꯗꯗꯤ ꯊꯣꯛꯀꯑꯣꯏ ꯈꯪꯉꯏ
ꯑꯩꯗꯤ ꯍꯩꯁꯨ ꯍꯩꯇꯦ ꯈꯪꯁꯨ ꯈꯪꯗꯦ
ꯀꯦꯝ ꯇꯧꯔꯁꯤ ꯍꯟꯗꯛ ꯀꯦꯝ ꯇꯧꯔꯨꯔꯁꯤ ꯍꯧꯖꯤꯛꯇꯤ ꯍꯧꯖꯤꯛꯀꯤ ꯌꯥꯠ ꯏ ꯅꯃꯤꯠ ꯔꯥ
ꯍꯝ
ꯀꯅꯥꯝꯇ ꯂꯩꯇ꯭ꯔꯣ
ꯂꯩꯇꯦꯗ ꯎꯝ ꯑꯩ ꯍꯧꯖꯤꯛ ꯍꯣꯁꯄꯤꯇꯥꯜꯗꯒꯤ ꯂꯥꯛꯄꯅꯦ
ꯀꯩ ꯗ꯭ꯌꯨꯇꯤ ꯆꯠꯂꯣꯏꯔꯥ
ꯑꯁ ꯀꯥꯏ ꯀꯔꯤ ꯗꯇꯤꯅꯣ ꯃꯤ ꯅꯥꯕꯒꯤꯦ ꯑꯩꯈꯣꯏ ꯕꯕꯥꯗꯨ ꯇꯥꯏꯐꯣꯏ ꯅꯥꯔꯒ ꯗꯣꯛꯇꯔꯗ ꯑꯦꯃꯤꯠ ꯇꯧꯔꯒ ꯂꯩꯕ ꯑꯗꯨ ꯆꯥꯛ ꯊꯤꯟꯕ ꯆꯠꯄꯅꯤ
ꯎꯝ ꯑꯩ ꯍꯪ
ꯍꯣꯏ ꯑꯩ ꯊꯕꯛ ꯇꯧꯖꯗꯦ ꯍꯥ
ꯊꯤꯟꯕꯨ ꯡ ꯆꯥꯛ ꯊꯤꯟꯕ ꯑꯃꯨꯛ ꯆꯠ
ꯅꯨꯡ ꯅꯨꯡꯗꯥꯡꯗꯤ ꯑꯩ ꯆꯠꯄ ꯁꯪꯪꯂꯣꯏ ꯑꯩ ꯇ꯭ꯋꯨꯤꯁꯟ ꯑꯃꯨꯛ ꯂꯧꯒꯅꯤ
ꯑꯣ ꯑꯉꯥꯡ ꯇꯨꯏꯁꯟ ꯇꯧꯕ꯭ꯔꯥ
ꯎꯝ
ꯀ꯭ꯂꯥꯁ ꯀꯌꯥ
ꯀ꯭ꯂꯥꯁ ꯊ꯭ꯔꯤ ꯇꯨ ꯑꯩꯠ
ꯑꯉꯥꯡ ꯀꯌꯥ ꯇꯥꯛꯏꯅꯣ
ꯑꯁ ꯃꯤ ꯃꯉꯥ ꯈꯛꯇꯅꯤꯗ
ꯌꯥꯒꯃꯤ ꯌꯥꯔꯈꯤꯗꯧꯔꯛꯒꯦꯗꯣ
ꯎꯝ ꯌꯥꯝꯃꯗꯤ ꯑꯩ ꯇꯥꯛꯄ ꯉꯝꯗꯦ
ꯃꯉꯥꯗꯨ ꯌꯥꯔꯦ ꯀꯩꯅꯣ ꯑꯦ ꯅꯪ ꯃꯉꯥꯗꯨꯗꯒꯤ ꯅꯪ ꯊꯥ ꯑꯃꯗ ꯑꯗꯨꯝ ꯄꯩꯁꯥ ꯈꯔꯗꯤ ꯂꯥꯛꯑꯦ ꯀꯩꯅꯣ ꯌꯥꯔꯦ ꯀꯩꯅꯣ ꯄꯩꯁꯥ ꯃꯣꯏꯗꯤ ꯑꯗꯨꯝ ꯀꯌꯥ ꯀꯌꯥ ꯂꯧꯏꯅꯣ
ꯋꯥꯟ ꯊꯥꯎꯖꯟ ꯐꯥꯏꯚ ꯍꯟꯗ꯭ꯔꯦꯗ ꯂꯧꯋꯦ ꯑꯗꯨ ꯀ꯭ꯂꯥꯁ ꯊ꯭ꯔꯤꯗꯨꯒꯤ ꯀ꯭ꯂꯥꯁ ꯐꯥꯏꯚꯇ ꯋꯥꯟ ꯀꯦ ꯂꯧꯔꯦ ꯁꯤꯛꯁꯀꯤ ꯑꯩꯠ ꯇ ꯋꯥꯟ ꯊꯥꯎꯖꯟ ꯐꯥꯏꯚ ꯍꯟꯗ꯭ꯔꯦꯗ ꯂꯧꯋꯏ
ꯌꯥꯔꯒꯦ ꯇꯧꯔ ꯀꯦ ꯅꯪ ꯐꯥꯏꯚ ꯁꯤꯛꯁ ꯐꯥꯏꯚ ꯀꯦ ꯁꯤꯛꯁ ꯀꯦ ꯑꯗꯨꯃꯥꯏꯅ ꯐꯪꯉꯝ ꯌꯥꯔ ꯀꯩꯅꯣ ꯑꯗꯨꯝ
ꯑ ꯑꯉꯥꯡꯗꯨ ꯁꯠ ꯂꯧꯕꯁꯨ ꯎꯏ
ꯋꯥꯗꯤꯤ ꯋꯥꯕꯅꯤ ꯎꯝ ꯋꯥꯗꯗꯤ ꯀꯩꯅꯣ ꯏꯁ꯭ꯂꯣꯛꯁꯦ ꯈ ꯊꯅ ꯐꯔꯗꯤ ꯐꯠꯇꯕꯅꯦ ꯑꯩꯁꯨ
ꯕꯤꯅꯧ
ꯅꯣꯡ ꯃꯔꯛꯇ
ꯅꯣꯡ ꯃꯔ ꯃꯔꯛꯇ ꯕꯣꯁ ꯅꯥꯕ ꯆꯠꯄꯒꯤ
ꯑ ꯁꯥꯟꯅꯔꯤꯉꯩꯗ ꯇꯥꯁꯜꯂꯛꯄꯩꯅꯤ ꯅꯣꯡꯗꯨꯅꯤ
ꯎꯝ ꯎꯝ
ꯇ ꯑꯗꯨꯗꯤ ꯅꯪꯅ ꯍꯧꯖꯤꯛ ꯌꯨꯝꯗ ꯑꯗꯨꯝ ꯀꯩꯗꯧꯔ ꯂꯩ ꯊꯟꯗ
ꯎꯝ ꯀꯣꯜ ꯇꯧꯕ ꯂꯣꯏꯔꯗꯤ ꯃꯨꯕꯤꯤ ꯌꯦꯡꯗꯤ ꯃꯨꯚꯤ ꯌꯦꯡ ꯌꯦꯡꯅꯤꯡ ꯑꯗꯨꯦ ꯑꯗꯨꯣ ꯇꯝ ꯇꯝꯕ꯭ꯔꯅꯤ ꯍꯦꯕꯦ
ꯇ꯭ꯋꯏꯁꯟꯗꯤ ꯄꯨꯡ ꯀꯌꯥꯗꯩꯅꯣ
ꯇ꯭ꯌꯨꯁꯟꯁꯦ ꯄꯨꯡ ꯊ꯭ꯔꯤ ꯊꯥꯔꯇꯤꯗꯒꯤ ꯐꯥꯏꯚ ꯐꯥꯎ ꯂꯧꯔꯅꯤ ꯇ꯭ꯨꯁꯟ
ꯊ꯭ꯔꯤ ꯊꯥꯔꯇꯤ ꯇꯨ ꯐꯥꯏꯚ
ꯎꯝ
ꯁꯥꯡꯃꯟꯗ꯭ꯔꯣꯏ ꯌꯥꯝꯝ
ꯑꯁ ꯃꯤ ꯀꯩꯅꯣ ꯃꯤ ꯃꯉꯥ ꯃꯤ ꯃꯉꯥꯅ ꯀꯩꯅꯣ ꯑꯃꯗ ꯑꯃꯨꯛ ꯇ ꯑꯃꯗ ꯑꯃꯨꯛ ꯇꯪ ꯑꯁ ꯃꯇꯝ ꯌꯥꯝ ꯂꯧꯋꯦꯗ
ꯎ ꯑꯗꯨꯕꯨꯗꯤ ꯁꯨꯝꯕꯀꯣ ꯌꯥꯝꯌꯥꯝꯕꯅꯤꯅ ꯀ꯭ꯂꯥꯁꯇꯨꯅ ꯄꯨꯜꯂꯞ ꯃꯥꯟꯅꯕ ꯑꯣꯏ ꯇꯥꯔꯗꯤ ꯐꯒꯗꯕꯀꯣ ꯗꯨꯁꯅꯠꯇꯕ ꯇ ꯀꯔꯤꯕꯨ ꯍꯥꯏꯗꯣꯏꯅꯣ ꯃꯈꯥꯗꯤ ꯈꯪꯖꯤꯜꯂꯛꯇ꯭ꯔꯦꯅꯦ ꯑꯩꯁꯨ
ꯅꯣꯏ ꯐꯦꯃꯤꯂꯤ ꯃꯦꯝꯕꯔꯁꯦ ꯀꯌꯥꯅꯣ
ꯀꯩꯔꯕ ꯑꯩꯈꯣꯏꯒꯤꯔꯥ
ꯑꯥ
ꯃꯔꯤꯈꯛꯇꯅꯤ
ꯅꯣꯏ ꯃꯕꯥ ꯃꯃꯥꯅꯦ ꯕꯕꯥꯅꯦ ꯅꯪꯅꯦ ꯅꯅꯥꯎ ꯅꯨꯄꯥ
ꯑꯥ ꯂꯣꯏꯔꯦ ꯑꯗꯨ ꯌꯥꯎꯗꯦ
ꯌꯥꯎ ꯌꯥꯗ꯭ꯔꯣ
ꯁꯤ ꯌꯥꯎꯍꯧꯗ꯭ꯔꯦ ꯅꯪ ꯈꯔ ꯂꯥꯛꯀꯦꯔꯣ
ꯂꯥꯛꯄꯤꯒ ꯂꯥꯛꯄꯤ ꯄꯤꯌꯦ ꯃꯇꯝ ꯆꯥꯕ ꯃꯇꯝꯗ ꯂꯥꯛꯀꯦ
ꯅꯒꯤꯗꯤ
ꯅꯨꯄꯤ ꯌꯥꯎꯗꯕ ꯌꯨꯝꯁꯦ ꯂꯩꯕ ꯅꯨꯡꯉꯥꯏꯕ꯭ꯔꯥ
ꯈꯪꯗꯦꯗ ꯑꯩꯈꯣꯏ ꯑꯗꯨꯝ ꯂꯩꯔꯕꯅꯤꯅ ꯍꯥꯏꯅꯔꯦꯗ ꯊꯕꯛꯁꯨ ꯑꯩꯈꯣꯏ ꯑꯗꯨꯝ ꯇꯧꯖꯔꯝꯅꯤꯅ ꯅ ꯏꯗꯤ ꯀꯌꯥ ꯁꯨ ꯀꯦ
ꯑꯩꯈꯣꯏꯁꯦ ꯁꯚꯦꯟ ꯁꯤꯁꯇꯔꯅꯦ ꯇꯨ ꯕ꯭ꯔꯥꯗꯔꯅꯦ
ꯑꯁ ꯌꯥꯝꯃꯤꯅꯦꯀꯣ ꯑꯗꯨꯗꯤ
ꯁꯚꯦꯟ ꯁꯤꯁꯇꯔꯅ ꯑꯩꯅ ꯀꯩꯅꯣ ꯌꯥꯪꯒꯦꯁ ꯒꯥꯔꯜꯗꯣ ꯅꯣꯏ ꯂꯣꯅ ꯀꯔꯤ ꯍꯥꯏꯕ
ꯑꯇꯣꯝꯕꯤ ꯑꯇꯣꯝꯕꯤ ꯎꯝ ꯑꯇꯣꯝꯕꯤ ꯎꯝ ꯃꯊꯗꯤ
ꯑꯥ
ꯀꯥꯏꯅ ꯃꯤꯇꯩꯩꯗ ꯃꯩꯇꯩꯂꯣꯟꯗ ꯍꯥꯏꯕ꯭ꯔꯥ ꯈꯪꯗꯦ ꯁꯚꯦꯟ ꯁꯤꯛꯁ ꯆꯩꯔꯠ ꯑꯇꯣꯝꯕꯤꯁꯦ ꯍꯤꯜꯂꯣꯏꯅꯤ ꯍꯥꯏꯕ꯭ꯔꯥ
ꯍꯦꯜꯂꯣꯏ ꯇꯔꯦꯠ ꯑꯗꯨꯨꯝ ꯍꯦꯜꯂꯣꯏ ꯇꯔꯦꯠ ꯀꯥꯏ ꯍꯥꯏꯕꯗꯣ ꯔꯥ
ꯀꯩꯅꯣ ꯍꯤꯜꯂꯣꯏ ꯍꯥꯏꯗꯤ ꯀꯔꯤꯅꯣꯕ
ꯍꯦꯜꯂꯣꯏ ꯍꯥꯏꯗꯤ ꯂꯥꯏꯅꯤ ꯂꯥꯏꯒꯨꯝ ꯂꯥꯏ
ꯎꯝ ꯑꯗꯨꯗꯤ ꯑꯩ ꯂꯥꯏ
ꯃꯣꯏ ꯑꯩꯁꯨ ꯊꯝ ꯑꯩꯁꯨ ꯆꯞ ꯆꯥꯕ ꯋꯥꯍꯟꯈꯦꯅ ꯑꯗꯨꯃꯥꯏꯅ ꯂꯥꯛꯑꯅꯤ ꯂꯝꯇꯥ ꯊꯥꯡ ꯆꯥꯅ ꯅꯨꯃꯤꯠ ꯑꯃ ꯂꯩꯕꯗꯣ ꯈꯕ꯭ꯔꯥ